ꯑꯥ
ꯑ ꯇꯥꯏꯌꯦꯀꯣ ꯑꯥ ꯇꯥꯏꯌꯦ ꯇꯥꯏꯌꯦ ꯑꯩ ꯉꯁꯥꯏꯗꯗꯤ ꯑꯉꯥꯡꯗꯣ ꯍꯧꯒꯠꯄꯒꯤꯀꯣ
ꯑꯣ
ꯆꯦꯟꯁꯤꯟꯕ ꯑꯗꯨꯒ ꯍꯧꯖꯤꯛꯇꯤ ꯑꯃꯨꯛꯀ ꯇꯨꯝ ꯇꯨꯝꯈ꯭ꯔꯦ
ꯑꯉꯥꯡꯗꯤ ꯆꯍꯤ ꯆꯍꯤ ꯀꯌꯥꯅꯣ ꯁꯨ ꯁꯨ
ꯑꯩꯒꯤ ꯑꯉꯥꯡ ꯁ꯭ꯀꯨꯜ ꯀꯥꯕ ꯂꯣꯏꯅ ꯍꯧꯔꯦ ꯑꯩꯒꯤ ꯑꯉꯥꯡꯁꯦꯀꯣ ꯆꯍꯤꯁꯤ ꯑꯃꯅ ꯅꯥꯏꯟ ꯑꯃꯅ ꯁꯚꯦꯟ ꯑꯗꯨꯒ ꯑꯃꯅ ꯊ꯭ꯔꯤ
ꯑꯣꯈꯦ
ꯅꯣꯏꯅ ꯄꯤꯛꯏ ꯍꯥꯏꯕ ꯇꯥꯔꯦꯀꯣ
ꯑꯥ
ꯎꯝ
ꯅꯥꯏꯟ ꯅꯥꯏꯟ ꯆꯍꯤ ꯅꯥꯏꯟꯗꯨꯗꯤ ꯑꯦ ꯀ꯭ꯂꯥꯁ ꯀꯌꯥ ꯇꯝꯒꯦ
ꯆꯍꯤ ꯅꯥꯏꯟꯗꯨꯗꯤ ꯀ꯭ꯂꯥꯁ ꯊ꯭ꯔꯤ ꯑꯗꯨꯒ ꯁꯚꯦꯟ ꯏꯌꯔꯁ ꯑꯣꯏꯕꯗꯨꯅ ꯀ꯭ꯂꯥꯁ ꯇꯨ ꯑꯗꯨꯁꯨ ꯀ꯭ꯂꯥꯁ ꯀꯩꯅꯣꯅꯦ ꯅꯕꯦꯝꯕꯔꯗꯗꯤ ꯑꯩꯠ ꯏꯌꯔꯁ ꯁꯨꯔꯅꯤ ꯃꯥꯁꯨ
ꯑꯣꯈꯦ
ꯑꯗꯣ ꯊ꯭ꯔꯤ ꯏꯌꯔꯁꯇꯨꯅ ꯑꯥ ꯅꯔꯖꯔꯤꯗ ꯍꯥꯞꯄꯀꯣ
ꯅꯨꯄꯥ ꯀꯌꯥꯅꯣ ꯅꯨꯄꯤ ꯅꯨꯄꯤ ꯀꯌꯥ ꯑꯍꯨꯝꯗ
ꯅꯨꯄꯥ ꯅꯨꯄꯥ ꯑꯃ ꯅꯨꯄꯤ ꯑꯅꯤ ꯈ꯭ꯋꯥꯏꯗꯒꯤ ꯑꯍꯟꯗꯨꯅ ꯅꯨꯄꯥ ꯎꯝ ꯑꯗꯣ ꯃꯈꯥ ꯑꯅꯤꯗꯣ ꯇꯥꯕꯗꯨꯗꯤ ꯅꯨꯄꯤꯅꯦ
ꯑꯉꯥꯡꯗꯤ ꯑꯍꯨꯝꯗ ꯌꯥꯈ꯭ꯔꯕꯣ ꯑꯣꯔ ꯍꯦꯟꯅ ꯂꯩ
ꯑꯥ ꯌꯥꯔꯦꯗ ꯌꯥꯔꯦ ꯑꯩꯗꯤ ꯑꯅꯤ ꯐꯥꯎꯁꯨ ꯌꯥꯔꯕꯅꯤꯗ
ꯑꯣ ꯅꯪꯒꯤ ꯅꯨꯄꯥꯥꯅꯔꯣ
ꯑꯗꯨ ꯍꯥꯏꯕ ꯇꯥꯔꯦ ꯄ꯭ꯂꯥꯟ ꯄ꯭ꯂꯥꯟ ꯑꯣꯏꯗꯕꯅꯦꯕꯀꯣ
ꯑꯁ
ꯑꯗꯨꯝ ꯀꯔꯤ ꯍꯥꯏꯁꯤꯔꯥ ꯑꯗꯨꯝ ꯄ꯭ꯂꯥꯟ ꯑꯣꯏꯗꯅ ꯑꯗꯨꯝ ꯀꯟꯁꯤꯞ ꯇꯧꯕꯅꯦꯕ
ꯑꯣꯈꯦ ꯄ꯭ꯂꯥꯟ ꯑꯣꯏꯗꯕ ꯑꯣ
ꯎꯝ ꯑꯗꯨꯝ ꯑꯅꯤ ꯑꯣꯏꯔꯁꯨ ꯑꯗꯨꯝ ꯌꯥꯔꯕꯅꯤꯗ ꯑꯩꯗꯤ ꯑꯩꯒꯤ ꯍꯁꯕꯦꯟꯁꯨ ꯑꯗꯨꯝ ꯌꯥꯔꯕꯅꯦ
ꯑꯣꯀꯦ ꯑꯣꯀꯦ
ꯅꯪꯗꯤ ꯑꯉꯥꯡ ꯀꯌꯥꯃꯨꯛ ꯄꯥꯝ ꯄꯥꯝ ꯄꯥꯝꯕ꯭ꯔꯣ ꯅꯪ
ꯑꯩꯕꯨꯗꯤ ꯑꯩꯁꯨ ꯑꯍꯨꯝ ꯅꯠꯇ꯭ꯔꯗꯤ ꯃꯔꯤꯒꯤ ꯆꯥꯡꯗꯅꯤꯗ
ꯑꯁ ꯑꯁ ꯑꯗꯨ ꯅꯪꯒꯤ ꯅꯨꯄꯤꯅ ꯌꯥꯗ꯭ꯔꯗꯤ
ꯃꯤꯅꯤꯃꯝꯗꯤ ꯑꯅꯤꯅꯦ ꯑ ꯑꯅꯤꯒꯨꯝꯕꯗꯤꯀꯣ ꯑꯅꯤꯒꯨꯝꯕꯗꯤ ꯍꯣꯏ ꯅꯠꯇ꯭ꯔꯗꯤ ꯑꯃ ꯉꯥꯛꯇ ꯑꯣꯏꯗꯤ ꯃꯊꯟꯗꯗꯤ
ꯍꯣꯏ ꯍꯣꯏ ꯑꯃ ꯎꯝ ꯑꯃꯈꯛꯇꯨꯗꯤ ꯅꯨꯡꯉꯥꯏꯇ꯭ꯔꯦꯗ
ꯑꯥ
ꯑꯅꯤ ꯑꯍꯨꯝ ꯅꯨꯄꯥ ꯅꯨꯄꯥꯅ ꯄꯥꯝꯕ꯭ꯔꯣ ꯅꯨꯄꯤꯅ ꯄꯥꯝꯕ꯭ꯔꯣ ꯅꯪꯗꯤ
ꯑꯩꯗꯤ ꯑꯗꯨꯝ ꯑꯗꯨꯒꯨꯝꯕ ꯂꯩꯇꯦ ꯅꯪ ꯅꯪꯗꯤ ꯑꯗꯨꯒꯨꯝꯕ ꯂꯩꯕ꯭ꯔꯣ
ꯎꯝ ꯑꯩꯁꯨ ꯑꯗꯨꯒꯨꯝꯕ ꯃꯨꯛꯇꯤ ꯂꯩꯇꯦꯗ ꯑꯗꯨꯕꯨ ꯍꯣꯏ ꯎꯝ ꯅꯨꯄꯥꯁꯨ ꯅꯨꯄꯥꯁꯨ ꯄꯥꯝꯃꯦ ꯅꯨꯄꯤꯁꯨ ꯄꯥꯝꯃꯦꯀꯣ ꯑꯗꯨꯕꯨ ꯅꯨꯄꯤ ꯌꯥꯝꯒꯗꯕꯅꯦ ꯅꯨꯄꯥ ꯌꯥꯝꯒꯗꯕꯅꯦ ꯍꯥꯏꯕꯗꯤ ꯂꯩꯇꯦꯗ ꯑꯗꯨ ꯑꯗꯨꯝ ꯄꯣꯛꯄꯗ ꯅꯨꯄꯥ ꯑꯃ ꯅꯨꯄꯤ ꯑꯃ ꯑꯗꯨꯝ ꯌꯥꯎꯔꯗꯤ ꯌꯥꯔꯦ ꯍꯥꯏꯕꯗꯣ ꯑꯗꯨꯝ ꯈꯜꯂꯦꯕ ꯑꯗꯣ ꯅꯨꯄꯥ ꯌꯥꯝꯅ ꯄꯣꯛꯀꯗꯕꯅꯤ ꯑꯗꯨꯒꯨꯝꯕꯗꯤ ꯂꯩꯇꯦꯗ
ꯎꯝ ꯀꯃꯥꯏꯅ ꯎꯝ ꯑꯉꯥꯡꯒꯨꯝꯕꯁꯦ ꯀꯃꯥꯏꯅ ꯄꯤꯛꯄꯗꯒꯤ ꯁꯤꯡ ꯁꯤꯡꯍꯟꯕ ꯍꯥꯏꯕꯁꯦ ꯀꯃꯥꯏꯅ ꯇꯧꯔꯗꯤ ꯐꯅꯤ
ꯑ ꯃꯣꯏꯁꯦꯀꯣ ꯑꯩꯒꯤ ꯑꯦꯛꯁꯄꯤꯔꯤꯌꯦꯟꯁ ꯖꯦ ꯑꯩꯒꯤ ꯑꯦꯛꯁꯄꯤꯔꯤꯟꯁꯁꯦ ꯑꯗꯨꯃꯥꯏꯅ ꯇꯧꯕꯅꯦ ꯑꯩꯒꯤ ꯐꯥꯔꯁ ꯕꯣꯔꯟ ꯅꯨꯄꯥꯁꯦ ꯎꯝ ꯃꯥꯁꯦ ꯕ꯭ꯔꯦꯁ ꯐꯦꯠ ꯅꯠꯇꯕꯅꯦꯕ ꯑꯗꯨꯒ ꯑꯉꯥꯡ ꯍꯦꯛ ꯄꯣꯛꯄꯗ ꯕ꯭ꯔꯦꯁ ꯐꯦꯠ ꯑꯣꯏꯕꯁꯤ ꯌꯥꯝꯅ ꯗꯔꯀꯥꯔ ꯂꯩꯕꯅꯦ ꯃꯃꯥꯒꯤꯀꯣ ꯑꯗꯨ ꯑꯩꯁꯦ ꯃꯤꯜꯛ ꯇꯣ ꯁꯐꯤꯁꯦꯟ ꯑꯣꯏꯗꯕꯒꯤ ꯃꯥꯁꯦ ꯕꯣꯇꯜ ꯐꯦꯠ ꯑꯣꯏꯕꯅꯦ ꯑꯉꯥꯡꯗꯣꯀꯣ
ꯑꯥ
ꯎꯝ ꯑꯩꯈꯣꯏꯅ ꯑꯗꯨꯝ ꯀꯔꯤ ꯍꯥꯏꯁꯤꯔꯥ ꯎꯝ ꯑꯉꯥꯡꯁꯤꯡꯒꯤ ꯃꯤꯜꯛ ꯕꯣꯇꯜ ꯂꯩꯌꯦꯅ
ꯑꯥ ꯑꯥ ꯑ ꯍꯣꯏ
ꯁꯤꯡꯒꯤ ꯃꯤꯜꯛ ꯄꯥꯎꯗꯔ ꯂꯩꯕꯗꯣ ꯑꯗꯨꯗꯣ ꯂꯧꯔꯒ ꯑꯗꯨꯝ ꯇꯧ ꯊꯥꯛꯍꯟꯕꯅꯦ ꯑꯗꯨꯒꯤ ꯃꯄꯥꯒ ꯑꯩꯈꯣꯏꯅꯤꯁꯦ ꯌꯥꯝꯅ ꯀꯔꯤ ꯍꯥꯏꯁꯦꯔꯥ ꯑ ꯀꯣꯏꯁꯟ ꯌꯥꯝ ꯂꯩꯕꯗꯣ ꯏꯆꯥꯁꯤ ꯁꯤꯡꯉꯔꯣꯏ ꯇ꯭ꯔꯥ ꯏꯆꯥꯁꯤ ꯅꯥꯒꯟꯒꯦꯔꯥ ꯍꯥꯏꯅ ꯑꯗꯨꯝ ꯀꯣꯏꯁꯟ ꯑꯃ ꯂꯩꯕꯗꯣ
ꯑꯥ
ꯑꯗꯨꯕꯨ ꯑ ꯑꯩꯈꯣꯏꯁꯦ ꯀꯩꯅꯣ ꯌꯥꯝ ꯊꯛꯍꯜꯂꯦ ꯎꯝ ꯁꯄ꯭ꯂꯤꯃꯦꯟ ꯍꯥꯏꯒꯗ꯭ꯔꯥ
ꯑꯗꯨꯒ ꯃꯤꯜꯛ ꯃꯈꯣꯏꯅ ꯑꯉꯥꯡ ꯊꯥꯛꯄ ꯀꯥꯟꯗ ꯃꯤꯜꯛꯁꯨ ꯀ꯭ꯋꯥꯂꯤꯇꯤ ꯑꯐ ꯑꯐꯕ ꯊꯛꯍꯟꯕꯀꯣ
ꯑꯥ
ꯑꯩꯁꯦ ꯅꯦꯟ ꯄ꯭ꯔꯣ ꯍꯥꯏꯅ ꯊꯛꯍꯜꯂꯦ ꯑꯗꯨ ꯃꯇꯝꯗꯨꯗꯀꯣ ꯑꯗꯨꯁꯨ ꯑꯗꯨꯝ ꯇꯥꯡꯕꯅꯦ ꯂꯦꯛꯇ꯭ꯔꯣꯖꯟꯒꯨꯝꯕꯁꯦ ꯈꯔ ꯍꯣꯡꯕꯅꯦ ꯑꯗꯨꯒ ꯗꯣꯛꯇꯔꯁꯤꯡꯅꯁꯨ ꯍꯥꯏꯌꯦꯕ ꯅꯈꯣꯏꯅ ꯑꯐꯣꯔꯠ ꯇꯧꯕ ꯉꯝꯔꯗꯤ ꯑ ꯂꯦꯛꯇ꯭ꯔꯣꯖꯦꯟꯗꯨ ꯄꯤꯖꯒꯅꯨ ꯂꯦꯛꯇ꯭ꯔꯣꯖꯦꯟꯗꯤ ꯑꯩꯈꯣꯏ ꯀꯔꯤ ꯍꯥꯏꯁꯤꯔꯥ ꯈꯔ ꯋꯥꯔꯒ ꯄꯤꯊꯛꯇ꯭ꯔꯗꯤ ꯌꯥꯗ꯭ꯔꯒ ꯊꯛꯍꯟꯕꯗꯨꯅꯦꯅ ꯍꯥꯏꯕꯒꯤ ꯑꯩꯈꯣꯏꯁꯤꯅ ꯈꯔ ꯑꯐꯕ ꯀ꯭ꯋꯥꯂꯤꯇꯤꯗ ꯑꯞꯒ꯭ꯔꯦꯗ ꯇꯧꯔꯒ ꯑꯉꯥꯡꯁꯤꯅ ꯊ꯭ꯔꯤ ꯌꯥꯔꯁ ꯌꯧꯈ꯭ꯔꯦ ꯍꯥꯏꯕ ꯀꯥꯟꯗ ꯑꯩꯈꯣꯏꯅ ꯃꯈꯣꯏ ꯃꯤꯜꯛ ꯊꯛꯄ ꯀꯥꯟꯗꯨꯗ ꯑꯩꯈꯣꯏ ꯆꯣꯀ꯭ꯂꯦꯠ ꯄꯥꯎꯗꯔꯒꯨꯝꯕ ꯍꯥꯞꯄꯦꯗꯅ ꯁꯞ
ꯑꯥ ꯑꯥ ꯑꯥ ꯑꯥ
ꯒꯨꯝꯕꯗꯣ ꯈꯔ ꯌꯥꯝꯅ ꯊꯛꯍꯜꯂꯦ ꯑꯗꯨꯒꯤ ꯑ ꯑꯦꯜꯗꯦꯁꯇ ꯁꯟꯗꯣ ꯃꯥꯁꯦ ꯕ꯭ꯔꯦꯁꯠ ꯐꯦꯠ ꯕꯦꯕꯤꯗꯤ ꯅꯠꯇꯦ ꯑꯗꯨꯕꯨ ꯃꯥꯅ ꯈ꯭ꯋꯥꯏꯗꯩ ꯏꯟꯇꯦꯂꯤꯖꯦꯟ ꯑꯣꯏꯌꯦꯕ ꯑꯩꯈꯣꯏ ꯑꯉꯥꯡ ꯃꯔꯛꯁꯤꯗꯀꯣ
ꯑꯣꯀꯦ ꯑꯣꯀꯦ
ꯑꯗꯨꯒꯤ ꯑꯗꯨꯒꯨꯝꯕ ꯑꯃ ꯂꯩꯑꯦ ꯖꯁ ꯁꯄ꯭ꯂꯤꯃꯦꯟꯒꯨꯝꯕ ꯑꯗꯨꯝ ꯃꯥꯒꯤ ꯆꯍꯤ ꯌꯧꯔꯦ ꯍꯥꯏꯔꯗꯤ ꯑꯗꯨꯝ ꯐꯖꯅ ꯄꯤꯖꯕꯀꯣ
ꯑꯥ
ꯑꯗꯨ ꯒꯨꯝꯕ ꯑꯗꯨꯒ ꯗꯥꯏꯠ ꯀꯨꯝꯕ ꯑꯗꯨꯝ ꯈꯔ ꯐꯖꯅ ꯄꯤꯔ ꯑꯗꯨꯝ ꯌꯥꯕꯅꯤꯗ ꯑꯗꯨ ꯃꯃꯥ ꯃꯄꯥꯒꯤ ꯖꯤꯟꯁꯁꯨ ꯄꯥꯛ ꯃꯃꯥ ꯃꯄꯥꯒꯤ ꯖꯤꯟꯁꯁꯨ ꯑꯗꯨꯗꯒꯤ ꯂꯣꯏꯅ ꯀꯩꯅꯣ ꯄꯣꯟꯕꯅꯦ ꯑꯗꯨꯗꯩꯁꯨ ꯀꯣ
ꯑꯗꯣ ꯍꯣꯏ ꯍꯣꯏ ꯍꯣꯏ ꯃꯥꯜꯅ꯭ꯌꯨꯇ꯭ꯔꯤꯁꯟꯁꯨ ꯑꯣꯀꯦ ꯑꯣꯀꯦ
ꯍꯣꯏ ꯍꯣꯏ ꯑꯗꯨꯅꯦ ꯑꯗꯨ ꯅꯪꯗꯤ ꯆꯍꯤ ꯀꯌꯥꯗ ꯅꯨꯄꯤ ꯀꯩꯅꯣ ꯊꯤꯒꯦ ꯍꯥꯏꯕ꯭ꯔꯣ ꯅꯪꯗꯤ ꯂꯧꯍꯣꯡꯒꯦ ꯍꯥꯏꯕ꯭ꯔꯣ
ꯍꯥꯏꯗꯤ ꯑ ꯁꯦꯡꯅ ꯍꯥꯏꯗꯤ ꯎꯝ ꯄꯩꯁꯥ ꯃꯤ ꯍꯥꯟꯅ ꯐꯖꯅ ꯑꯃ ꯑꯣꯏꯔ ꯑꯣꯏꯕ ꯀꯥꯟꯗꯀꯣ ꯎꯝ ꯅꯨꯄꯤꯒꯨꯝꯕꯗꯤ ꯁꯨꯝ ꯍꯥꯏꯐꯦꯠ ꯐꯪꯅꯤꯗ
ꯆꯨꯝꯃꯦ ꯆꯨꯝꯃꯦ ꯐꯥꯔꯁ ꯅꯪ ꯁꯛꯁꯦꯁꯐꯨꯜ ꯑꯣꯏꯕ ꯌꯥꯝ ꯗꯔꯀꯥꯔ ꯑꯣꯏꯌꯦꯀꯣ
ꯑꯥ꯫
ꯋꯥꯟꯁ ꯅꯨꯄꯤ ꯂꯧꯈ꯭ꯔꯗꯤ ꯅꯪꯉꯣꯟꯗ ꯕꯔꯗꯟ ꯂꯥꯛꯀꯅꯤ ꯑꯗꯨ ꯅꯪꯒꯤ ꯅꯨꯄꯤꯅꯁꯨ ꯊꯕꯛ ꯇꯧꯔꯗꯤ ꯀꯥꯏꯗꯦꯀꯣ꯫
ꯑꯥ꯫
ꯑꯗꯨꯕꯨ ꯑꯉꯥꯡ ꯊꯣꯛꯈ꯭ꯔꯗꯤ ꯔꯦꯁꯄꯣꯟꯁꯤꯕꯤꯂꯤꯇꯤ ꯍꯦꯟꯒꯠꯀꯅꯤ ꯅꯪꯅꯁꯨ ꯊꯕꯛ ꯀꯩꯅꯣ ꯇꯧ ꯇꯧꯗ꯭ꯔꯗꯤ ꯑꯦꯛꯁꯄꯦꯟꯁꯦꯁꯇꯣ ꯑꯗꯨꯒꯤꯗꯃꯛ ꯅꯪ ꯑꯐꯣꯔꯠ ꯇꯧꯕ ꯉꯝꯂꯛꯇ꯭ꯔꯗꯤꯀꯣ
ꯑꯩ ꯑꯦꯛꯁꯄꯦꯛꯇꯦꯁꯟꯗꯤ ꯑ ꯅꯨꯄꯤꯁꯤꯡꯁꯨ ꯑꯩꯗꯤ ꯊꯕꯛ ꯇꯧꯔꯗꯤ ꯑꯗꯨꯝ ꯄꯥꯝꯃꯦ ꯑꯗꯨ ꯑꯗꯨꯒꯨꯝꯕ ꯍꯦꯟꯅ ꯀꯩꯅꯣ ꯍꯥꯏꯗꯤ ꯃꯣꯏꯁꯨ ꯊꯕꯛ ꯇꯧꯗ꯭ꯔꯗꯤ ꯃꯣꯏ ꯑꯣꯀꯦ ꯑꯣꯀꯦ ꯊꯕꯛ ꯇꯧꯕ ꯈꯤꯇꯪ ꯍꯦꯟꯅ ꯄꯥꯝꯃꯤ ꯅꯪꯗꯤ ꯀꯃꯥꯏꯅ ꯈꯟꯒꯦ ꯑꯗꯨꯒꯨꯝꯕꯒꯤꯗꯤ꯫
ꯑꯩꯁꯨ ꯑꯗꯨꯝ ꯄꯥꯝꯃꯦ ꯑ ꯀꯩ ꯍꯥꯏꯁꯤꯔꯥ꯫
ꯌꯦꯡꯕꯗ ꯈꯤꯇꯪ ꯅꯨꯡꯉꯥꯏꯕ ꯍꯥꯏꯇꯥꯔꯦ꯫ ꯑꯗꯣ ꯑꯗꯝꯀꯣ ꯅꯪ ꯅꯪꯗꯤ ꯊꯕꯛ ꯊꯕꯛꯇꯤ ꯑꯥ
ꯑꯩꯁꯦ ꯊꯕꯛ ꯇꯧꯔꯝꯃꯦ ꯇꯧꯔꯝꯃꯦ ꯑꯗꯨꯕꯨ ꯑꯩ ꯊꯕꯛ ꯇꯧꯔꯝꯕꯗꯨ ꯇꯣꯛꯈ꯭ꯔꯦ ꯍꯥꯏꯕꯗꯤ ꯑꯩꯒꯤ ꯑꯉꯥꯡꯁꯦ ꯑꯗꯨꯝ ꯀꯔꯤ ꯍꯥꯏꯁꯤꯔꯥ ꯌꯥꯝꯅ ꯒꯦꯞꯇꯣ ꯌꯥꯝ ꯂꯩꯇꯕꯀꯣ ꯑꯍꯟ ꯑꯅꯤꯗꯣ꯫ ꯑꯗꯨꯒꯤ ꯑꯩꯁꯦ ꯊꯕꯛ ꯇꯧꯕ ꯉꯝꯗ꯭ꯔꯦ ꯑꯩꯅ ꯊꯕꯛ ꯇꯧꯕꯗꯤ ꯄ꯭ꯔꯥꯏꯚꯦꯠꯇꯅꯤꯗ꯫ ꯄ꯭ꯔꯥꯏꯚꯦꯠꯇ ꯊꯕꯛ ꯇꯧꯔꯝꯃꯦ ꯑꯗꯨꯒ ꯑꯉꯥꯡꯁꯦ ꯑꯗꯨꯝ ꯄ꯭ꯂꯥꯟ ꯅꯠꯇꯕꯅꯤꯅ ꯑꯗꯨꯝ ꯀꯔꯤ ꯍꯥꯏꯁꯤꯔꯥ ꯒꯦꯞꯇꯨ ꯌꯥꯝꯗꯕꯒꯤ ꯑꯩꯁꯤ ꯌꯨꯝ ꯂꯩꯕꯁꯤ ꯗꯔꯀꯥꯔ ꯌꯥꯝ ꯂꯣꯏ ꯂꯩꯔꯛꯈ꯭ꯔꯕꯀꯣ꯫ ꯑꯗꯨꯒ ꯑꯗꯨꯝ ꯀꯨꯏ ꯀꯨꯏꯅ ꯂꯩꯔꯛꯑꯒ ꯑꯩꯒꯤ ꯏꯆꯥꯁꯤꯡꯁꯦ ꯅꯦꯅꯤꯒꯤ ꯃꯅꯥꯛꯇ ꯊꯝꯍꯧꯔꯒ ꯆꯠꯄꯗꯨꯁꯨ ꯅꯨꯡꯉꯥꯏꯇ꯭ꯔꯦ ꯑꯗꯨꯒ ꯑꯩꯒꯤ ꯃꯥꯗꯔ ꯏꯟ ꯂꯣ ꯐꯥꯗꯔ ꯏꯟ ꯂꯣꯁꯨ ꯑꯩꯈꯣꯏꯒ ꯂꯩꯃꯤꯟꯅꯗꯕꯅꯤꯅ ꯋꯥꯈꯟꯗꯣ ꯇꯣꯇꯂꯤ ꯏꯟ ꯗ ꯍꯦꯟꯁ ꯑꯣꯐ ꯅꯦꯅꯤ ꯊꯝꯕꯗꯨꯁꯨ ꯋꯥꯈꯟꯗꯣ ꯅꯨꯡꯉꯥꯏꯔꯛꯇꯕꯀꯣ꯫ ꯑꯗꯨꯒꯤ ꯑꯩꯅ ꯑꯗꯨꯝ ꯀꯔꯤ ꯍꯥꯏꯁꯤꯔꯦ ꯁꯦꯀ꯭ꯔꯤꯐꯥꯏꯁ ꯇꯧꯕ ꯍꯥꯏꯕ ꯇꯥꯔꯦ꯫
ꯍꯣꯏ ꯑꯗꯨꯒꯨꯝꯃꯗꯤ ꯍꯣꯏ ꯍꯣꯏ ꯑꯗꯨꯒꯨꯝꯕꯗꯤ ꯀꯥꯏꯗꯦ ꯍꯣꯏ꯫ ꯑꯗꯨꯁꯨ ꯍꯣꯏ ꯍꯧ ꯍꯧꯔꯛꯄ ꯀꯥꯟꯗꯗꯤ ꯍꯣꯏ꯫
ꯍꯣꯏ ꯑꯗꯨ ꯕꯦꯁꯇꯤꯀꯣ ꯅꯣꯏ ꯏꯃꯥꯏ ꯏꯄꯥꯒ ꯄꯨꯜꯂꯞ ꯂꯩꯔꯒ ꯇꯧꯔꯗꯤ ꯅꯣꯏ ꯅꯨꯄꯤꯅꯁꯨ ꯊꯕꯛ ꯇꯧꯅꯤꯡꯔꯒ ꯇꯧꯕꯒꯤ ꯀꯩꯅꯣ ꯄꯣꯁꯤꯕꯤꯂꯤꯇꯤ ꯂꯩ ꯍꯥꯏꯔꯗꯤ ꯕꯦꯁꯁꯤ ꯃꯃꯥ ꯃꯄꯥꯅ ꯅꯣꯏ ꯏꯃꯥ ꯏꯄꯥꯅ ꯌꯦꯡꯁꯤꯟꯕꯤꯔꯒꯀꯣ ꯑꯗꯨꯗꯤ ꯑꯩꯈꯣꯏꯁꯨ ꯐꯤꯜ ꯁꯦꯐ ꯑꯣꯏꯗꯅ ꯃꯣꯏꯒꯤ ꯒ꯭ꯔꯥꯟ ꯄꯦꯔꯦꯟꯁꯀꯤ ꯃꯈꯨꯠꯇ ꯑꯉꯥꯡ ꯊꯅꯕꯗꯤ ꯑꯩꯈꯣꯏꯁꯨ ꯌꯥꯝ ꯐꯤꯜ ꯁꯦꯐ ꯑꯣꯏꯌꯦꯕ ꯋꯥꯈꯜꯗꯣꯀꯣ ꯑꯗꯨꯗꯤ ꯑꯗꯨꯝ ꯎꯝ
ꯀꯣꯝꯒꯅꯤꯅ꯫
ꯑꯗꯨ ꯑꯣꯏꯔꯗꯤ ꯑꯗꯨꯝ ꯌꯥꯏꯗ꯫
ꯅꯪ ꯅꯪ ꯅꯪ ꯅꯪꯗꯤ ꯍꯧꯖꯤꯛꯇꯤ ꯅꯪ ꯅꯊꯟꯗꯅ ꯂꯣꯏ ꯌꯦꯡ ꯌꯦꯡꯁꯟꯂꯤꯕꯣ꯫
ꯍꯣꯏ ꯑꯩꯅ ꯑꯗꯨꯝ ꯂꯣꯏꯅ ꯌꯦꯡꯉꯦ ꯃꯄꯥꯅ ꯄꯣꯁꯇꯤꯡꯗꯅꯦ ꯑꯥꯗꯀꯣ
ꯑꯥ ꯑꯗꯨꯗꯤ
ꯥꯑꯍꯨꯝꯁꯦ ꯑꯩꯅ ꯑꯗꯨꯝ ꯌꯦꯡꯁꯤꯜꯂꯦ ꯍꯥꯟꯅꯗꯤ ꯅꯅꯦ ꯊꯝꯔꯝꯃꯦ ꯑꯉꯥꯡ ꯄꯤꯛꯄ ꯀꯥꯟꯗꯗꯤ꯫ ꯃꯄꯥ ꯄꯣꯁꯇꯤꯡ ꯆꯠꯂ ꯑꯩ ꯈꯛꯇꯗꯤ ꯑꯉꯥꯡ ꯑꯍꯨꯝꯁꯦ ꯌꯦꯡꯁꯟꯕꯗꯤ ꯑꯩꯁꯨ ꯁꯨ ꯉꯝꯗꯦꯕ꯫ ꯑꯗꯨꯗꯩ ꯍꯧꯖꯤꯛꯇꯤ ꯑꯉꯥꯡ ꯈꯔ ꯑꯗꯨꯝ ꯆꯥꯎꯈ꯭ꯔꯕꯅꯤꯅ ꯅꯅꯦꯁꯨ ꯊꯝꯗ꯭ꯔꯦ ꯑꯩꯅ ꯑꯗꯨꯝ ꯂꯣꯏꯅ ꯍꯦꯟꯗꯜ ꯇꯧꯋꯦ꯫
ꯑꯣꯀꯦ ꯑꯣꯀꯦ
ꯑꯗꯣ ꯑꯩꯅ ꯈꯔ ꯅꯥꯔꯦ ꯍꯥꯏꯕꯒꯨꯝꯕ ꯃꯇꯥꯡꯗ ꯑꯩꯈꯣꯏ ꯏꯃꯥ ꯏꯄꯥꯗꯣ ꯂꯦꯛꯄ ꯂꯥꯛꯄꯤꯌꯣ ꯍꯥꯏꯅꯀꯣ
ꯑꯥ
ꯑꯗꯨ ꯍꯥꯏꯔꯗꯤ ꯃꯣꯏ ꯑꯗꯨꯝ ꯂꯦꯛꯄ ꯂꯥꯛꯄꯤꯌꯦ ꯑꯩꯅ ꯅꯥꯕ ꯃꯇꯝꯗꯗꯤ ꯑꯗꯨꯒ ꯑꯗꯨꯃꯥꯏꯅ ꯑꯩꯈꯣꯏ ꯏꯃꯥ ꯏꯄꯥꯁꯨ ꯑꯩꯒꯤ ꯃꯅꯥꯛꯇ ꯀꯨꯏꯅ ꯂꯩꯕ ꯌꯥꯗꯕ
ꯑꯣ ꯅꯣꯏ ꯏꯃꯥ ꯏꯄꯥ ꯏꯃꯥ ꯏꯄꯥꯔꯣ ꯑꯣ ꯅꯪꯒꯤ ꯍꯁꯕꯦꯟꯒꯤꯒꯨꯝꯕꯗ
ꯑꯁ ꯑꯩꯒꯤ ꯏꯃꯥ ꯏꯄꯥꯅꯦ ꯑꯩꯒꯤ ꯍꯁꯕꯦꯟꯒꯤꯁꯤꯗꯤ ꯂꯝꯗꯣ ꯂꯥꯞꯄꯅꯤꯅꯀꯣ
ꯑꯥ
ꯃꯣꯏꯁꯦ ꯄꯥꯛ ꯁꯠ ꯂꯥꯛꯄ ꯉꯝꯗꯦꯕ
ꯑꯣꯀꯦ ꯑꯣꯀꯦ
ꯑꯗꯒꯤ ꯑꯗꯨꯗꯤ ꯑꯩꯁꯦ ꯌꯥꯝ ꯗꯤꯄꯦꯟ ꯇꯧꯕ ꯌꯥꯗꯦ ꯃꯔꯛ ꯃꯔꯛꯇꯗꯤ ꯃꯣꯏꯁꯨ ꯂꯥꯛꯑꯦꯗ ꯑꯗꯨꯕꯨ ꯑꯗꯨꯃꯥꯏꯅ ꯐ꯭ꯔꯤꯀ꯭ꯋꯦꯟꯂꯤ ꯑꯩꯅ ꯅꯥꯕ ꯃꯇꯝꯗꯒꯨꯝꯕ ꯂꯩꯗꯅ ꯑꯗꯨ ꯃꯇꯝꯗꯗꯤ ꯃꯣꯏꯁꯨ ꯆꯤꯡꯗ ꯂꯩꯕꯅꯤꯅ ꯊꯕꯛ ꯀꯔꯤ ꯀꯔꯤ ꯇꯧꯕꯗꯣ ꯁꯠ ꯁꯠ ꯍꯥꯏꯅ ꯍꯨꯟꯗꯣꯛꯑꯒꯗꯤ ꯂꯥꯛꯄ ꯌꯥꯗꯕꯒꯤꯀꯣ
ꯑꯥ
ꯏꯃꯥ ꯏꯄꯥꯅ ꯑꯗꯨꯝ ꯑꯌꯥꯝꯕ ꯃꯇꯝꯗ ꯂꯥꯛꯄꯤꯌꯦ
ꯑꯆꯥ ꯑꯆꯥ
ꯅꯪ ꯅꯪ ꯅꯨꯄꯤ ꯂꯧꯕꯁꯤꯗꯤ ꯀꯔꯝꯕ ꯀ꯭ꯋꯥꯂꯤꯇꯤ ꯄꯥꯝꯕ꯭ꯔ ꯅꯨꯄꯤꯗ
ꯑꯩꯗꯤ ꯁꯦꯡꯅ ꯍꯥꯏꯗꯤ ꯃꯥ ꯈꯤꯇꯪ ꯀꯩꯅꯣ ꯊꯕꯛ ꯑꯃꯒꯨꯝꯕ ꯉꯥꯛꯇ ꯇꯧꯔꯝꯃꯗꯤ ꯂꯣꯏꯔꯦ ꯃꯥ ꯃꯁꯥꯒꯤ ꯁꯦꯜꯐ ꯔꯦꯁꯄꯣꯟꯁꯤꯕꯤꯂꯤꯇꯤ ꯑꯗꯨꯝ ꯂꯧꯕ ꯍꯩꯔꯗꯤ ꯑꯗꯨꯝ ꯑꯥ ꯀꯩꯅꯣ ꯌꯨꯝ ꯂꯧꯕ ꯀꯥꯟꯗꯁꯨ ꯑꯗꯨꯝ ꯒ꯭ꯌꯥꯟ ꯇꯥꯕ ꯑꯃꯀꯣ ꯒꯌ꯭ꯥꯟ ꯇꯥꯅꯕ ꯑꯗꯨꯒꯨꯝꯕ ꯄꯥꯝꯃꯦ ꯅꯠ ꯅꯠꯇꯔꯗꯤ ꯂꯥꯏꯞ ꯏꯁꯇꯥꯏꯟꯒꯨꯝꯕꯒꯤ ꯅꯨꯄꯤꯗꯨꯗꯤ ꯑꯃꯨꯛꯀ ꯍꯣꯏ ꯑꯗꯨꯝ ꯍꯣꯏ ꯑꯩ ꯏꯁꯥ ꯏꯁꯥꯒꯤ ꯍꯣꯏ ꯑꯩꯒꯤ ꯋꯥꯈꯟꯅꯤ
ꯎꯝ ꯌꯥꯏ ꯌꯥꯏꯌꯦ ꯌꯥꯏꯌꯦ ꯅꯪꯒꯤ ꯑꯥꯏꯗꯤꯌꯥꯗꯨꯁꯨ
ꯊꯕꯛꯇꯤ ꯑꯩꯅ ꯑꯌꯥꯝꯕꯀꯣ ꯇꯧꯅꯤꯡꯉꯤ ꯑꯗꯨ ꯁꯨ ꯑꯩ ꯍꯧꯖꯤꯛꯄꯨꯗꯤ ꯅꯨꯄꯤꯕꯨꯗꯤ ꯈꯟꯗꯦꯗ ꯊꯕꯛꯀꯨꯝꯕꯀꯣ
ꯍꯣꯏ ꯍꯣꯏ ꯐꯖꯅ ꯅꯪꯒꯤ ꯀꯦꯔꯤꯌꯔ ꯐꯖꯅ ꯁꯦꯝꯕꯀꯣ
ꯎꯝ
ꯁꯛꯁꯦꯁꯐꯨꯜ ꯑꯣꯏꯔꯦ ꯍꯥꯏꯕ ꯀꯥꯟꯗ ꯑꯗꯨ ꯑꯗꯨ ꯀꯥꯟꯗꯗꯤ ꯅꯪ ꯅꯪꯒꯤ ꯃꯥꯏꯟꯗꯣ ꯐꯖꯅ ꯀꯨꯜ ꯑꯣꯏꯅ ꯈꯜꯂꯒ ꯅꯪꯅ ꯈ꯭ꯋꯥꯏꯗꯒꯤ ꯆꯥꯟꯅꯒꯗꯕ ꯅꯨꯄꯤꯗꯨ ꯂꯧꯑꯣ ꯍꯥꯏꯕꯗꯤ ꯃꯦꯔꯤꯖ ꯍꯥꯏꯕꯁꯤꯗꯤꯀꯣ ꯋꯥꯟꯁꯅꯦꯕ ꯁꯣꯏꯈ꯭ꯔꯗꯤ ꯅꯪꯅ ꯅꯨꯄꯤ ꯑꯃ ꯂꯧꯒꯦ ꯍꯥꯏꯔꯗꯤ ꯃꯤꯅ ꯂꯩꯗꯅ ꯑꯩꯈꯣꯏ ꯁꯣꯁꯥꯏꯇꯤ ꯍꯥꯏꯕꯁꯨ ꯑꯃ ꯂꯩꯀꯣ ꯃꯤꯅ ꯅꯣꯛꯅꯒꯅꯤ ꯀꯔꯤ ꯀꯔꯤ ꯍꯥꯏꯅꯒꯅꯤ ꯀꯣ ꯑꯗꯨꯅ ꯅꯪꯅ ꯁ꯭ꯇꯦꯞ ꯑꯗꯨꯒꯤ ꯃꯇꯥꯡꯗ ꯂꯧꯔꯅꯤ ꯍꯥꯏꯕꯗ ꯅꯪꯒ ꯀꯨꯏꯅ ꯑꯦꯗꯖꯁ ꯇꯧꯕ ꯌꯥꯒꯗꯕ ꯃꯤ ꯃꯕꯨꯛ ꯐꯕ ꯏꯪ ꯇꯞꯄꯀꯣ
ꯑꯗꯨ ꯅꯧꯋꯥ
ꯅꯪ ꯅꯪꯗꯤ ꯃꯦꯔꯦꯖ ꯑꯥ ꯃꯦꯔꯦꯖ ꯂꯥꯛꯇꯦ ꯗꯥꯏꯔꯦꯛ ꯑꯥ ꯂꯨꯍꯣꯡ ꯂꯨꯍꯣꯡꯕ꯭ꯔꯣ ꯑꯣ ꯑꯗꯨꯝ ꯗꯦꯠꯇꯤꯡ ꯐꯦꯁ ꯀꯌꯥꯝ ꯀꯌꯥꯝ ꯀꯨꯏꯒꯦ
ꯑꯩꯒꯤꯁꯤꯀꯣ ꯑꯩ ꯑꯩꯅ ꯈꯪꯅꯕꯁꯦ ꯋꯥꯟ ꯌꯔ ꯋꯥꯟ ꯌꯔꯒꯨꯝꯕ ꯈꯛꯇꯅꯦꯗ
ꯑꯣ ꯋꯥꯟ ꯏꯌꯥꯔ ꯋꯥꯟ ꯏꯌꯥꯔ ꯂꯣꯏꯕ ꯀꯥꯟꯗ ꯂꯨꯍꯣꯡꯈ꯭ꯔꯕꯀꯣ ꯂꯨꯍꯣꯡꯕ꯭ꯔꯣ ꯆꯦꯝꯕꯒꯨꯝꯕ꯭ꯔꯣ ꯑꯣ ꯂꯨꯍꯣꯡꯕ꯭ꯔꯣ
ꯂꯨꯍꯣꯡ ꯂꯨꯍꯣꯡꯅꯉꯥꯏ ꯍꯥꯏꯅꯗꯤ ꯂꯣꯏꯅ ꯑꯍꯟꯁꯤꯡꯗ ꯑꯥ ꯀꯔꯤ ꯍꯥꯏꯁꯤꯔ ꯑꯩꯈꯣꯏꯒꯤ ꯔꯤꯆꯨꯋꯦꯜꯁ ꯂꯩꯌꯦꯕ ꯑꯩꯈꯣꯏ ꯖꯥꯠꯀꯤꯀꯣ ꯑꯗꯨ ꯂꯣꯏꯅ ꯂꯣꯏꯈ꯭ꯔꯕꯅꯦ ꯑꯗꯨꯕꯨ ꯑꯥ ꯑꯩꯒꯤ ꯍꯁꯕꯦꯟ ꯈꯣꯏꯔꯣꯝꯗꯒꯤ ꯀꯩꯅꯣꯝꯃ ꯂꯩꯕ ꯎꯝ ꯀꯃꯥꯏꯅ ꯍꯥꯏꯁꯤ ꯁꯤꯔ ꯃꯥꯅ ꯅꯨꯄꯤ ꯀꯥꯎꯔꯛꯈ꯭ꯔꯅꯤ ꯍꯥꯏꯕꯗ ꯑꯃꯅ ꯆꯦꯟꯊꯣꯛꯈꯤꯕꯗꯨꯀꯣ ꯃꯣꯏ ꯐꯦꯃꯤꯂꯤꯗꯒꯤ ꯑꯗꯨꯗꯒꯤ ꯑꯗꯨ ꯏꯌꯔꯗꯗꯤ ꯂꯨꯍꯣꯡꯕ ꯌꯥꯔꯔꯣꯏ ꯑꯩꯒꯤ ꯏꯅꯥꯎꯅꯨꯄꯤꯗꯨ ꯆꯦꯟꯊꯣꯛꯈ꯭ꯔꯦ ꯑꯗꯨꯅ ꯑꯗꯨꯝ ꯑꯥ ꯗꯤꯁ ꯌꯥꯔꯒꯤꯗꯤ ꯌꯥꯔꯔꯣꯏ ꯑꯗꯨꯅ ꯆꯦꯟꯈ꯭ꯔꯁꯦꯅ ꯃꯥꯅ ꯍꯥꯏꯕꯒꯤ ꯑꯃꯨꯛꯀ ꯆꯦꯟꯈ꯭ꯔꯕꯅꯤꯅꯦ ꯑꯩꯁꯨ
ꯑꯣ ꯅꯪ ꯆꯦꯟ ꯆꯦꯟ ꯑꯣ ꯂꯨꯍꯣꯡꯗ꯭ꯔꯦ ꯑꯗꯨꯗꯤ
ꯂꯨꯍꯣꯡꯗ꯭ꯔꯦ ꯑꯗꯨ ꯑꯗꯨꯒꯤ ꯑꯩꯈꯣꯏ ꯐꯦꯃꯤꯂꯤꯅ ꯌꯥꯝ ꯁꯥꯎꯕꯀꯣ
ꯑꯥ
ꯑꯩꯈꯣꯏꯁꯦ ꯅꯨꯄꯤ ꯑꯅꯤ ꯈꯛꯇ ꯑꯣꯏꯕ ꯏꯆꯦꯒ ꯑꯩ ꯑꯗꯨ ꯏꯆꯦꯒꯤꯗꯤ ꯑꯗꯨꯝ ꯆꯥꯎꯅ ꯍꯣꯡꯈꯤꯑꯦꯕ
ꯑꯥ
ꯑꯗꯨ ꯑꯩꯒꯤꯁꯨ ꯆꯥꯎꯅ ꯍꯣꯡꯒꯦ ꯍꯥꯏꯅ ꯂꯣꯏꯅ ꯔꯤꯆꯨꯋꯦꯜꯁꯨ ꯂꯣꯏꯔꯕꯅꯦ ꯑꯩꯈꯣꯏꯅ ꯃꯣꯏꯅ ꯑꯦꯡꯒꯦꯖꯃꯦꯟ ꯂꯥꯛꯔꯒ ꯀꯣ
ꯑꯥ
ꯑꯗꯨ ꯀꯥꯟꯁꯤꯗ ꯑꯗꯨꯃꯥꯏꯅ ꯇ꯭ꯔꯦꯖꯤꯗꯤ ꯑꯃ ꯊꯣꯛꯄꯒꯤ ꯀꯩꯅꯣ ꯇꯧꯈ꯭ꯔꯁꯦ ꯆꯦꯟꯈ꯭ꯔꯁꯦ ꯍꯥꯏꯅ ꯇꯧꯕꯒꯤ ꯑꯗꯨꯝ ꯆꯦꯟꯈ꯭ꯔꯕꯅꯤ
ꯌꯥꯝꯅ ꯑꯩ ꯍꯧꯖꯤꯛ ꯈꯜꯂꯨꯔꯒ ꯌꯥꯝ ꯄꯪꯉꯦ ꯍꯥꯏꯅ ꯈꯜꯂꯦ ꯑꯩꯗꯤꯀꯣ
ꯀꯩ ꯀꯩ ꯀꯩ ꯀꯩ ꯇꯧꯕꯒꯤ ꯄꯪꯉꯦ ꯍꯥꯏꯅ ꯈꯟꯕ
ꯍꯥꯏꯕꯗꯤ ꯐꯥꯖꯅ ꯍꯣꯡꯕꯅꯗꯤ ꯅꯨꯡꯉꯥꯏꯗꯅ ꯋꯥꯈꯟꯗꯨꯁꯨ ꯑꯗꯨꯕꯨ ꯍꯣꯏ ꯕ꯭ꯂꯦꯁꯤꯡꯒꯨꯝꯕꯗꯤ ꯐꯥꯖꯅ ꯂꯧꯋꯦꯗ ꯑꯩꯈꯣꯏꯅ ꯀꯩꯅꯣ ꯆꯦꯜꯂꯁꯨ ꯀꯣ
ꯑꯥ
ꯕ꯭ꯂꯦꯁꯤꯡꯒꯨꯝꯕꯗꯤ ꯐꯦꯃꯤꯂꯤꯒ ꯂꯧꯋꯦ ꯑꯗꯨꯕꯨ ꯑꯥ ꯋꯦꯗꯤꯡ ꯍꯥꯏꯕꯁꯤꯗꯤ ꯋꯥꯟꯁ ꯂꯥꯛ ꯄꯅꯤꯅ ꯑꯗꯨꯝ ꯈꯔ ꯐꯖꯅ ꯍꯣꯡꯕꯅꯗꯤ ꯃꯑꯣꯡ ꯇꯥꯏꯗꯅ ꯑꯗꯨꯃꯥꯏꯅ ꯍꯣꯏ ꯑꯗꯨꯅ ꯑꯗꯨꯝ ꯈꯜꯂꯒ ꯑꯩꯁꯦ ꯑꯥ ꯄꯨꯔꯥ ꯄꯪꯉꯤꯀꯣ ꯍꯥꯏꯅ ꯑꯩꯁꯦ ꯈꯜꯂꯦ ꯑꯩ ꯋꯥꯈꯜꯗꯗꯤ